ꯍꯜꯂꯣ
ꯎꯝ ꯑꯩ ꯈꯅꯥꯎꯁꯦ ꯋꯥ ꯉꯥꯡꯕ ꯌꯥꯗ꯭ꯔꯦ
ꯑꯣ ꯑꯣ ꯆꯥꯛ ꯆꯥꯔꯕꯣ
ꯍꯜꯂꯣ
ꯎꯝ ꯇꯥꯕ꯭ꯔꯣ
ꯍꯜꯂꯣ ꯇꯥꯕ꯭ꯔꯣ
ꯇꯥꯕ꯭ꯔꯣ
ꯍꯜꯂꯣ ꯑꯩ ꯍꯧꯖꯤꯛꯁꯤ ꯅꯦꯠꯋꯥꯛ ꯅꯨꯡꯉꯥꯏꯇꯕ ꯍꯜꯂꯣ ꯍꯜꯂꯣ ꯇꯥꯕ꯭ꯔꯣ ꯍꯜꯂꯣ
ꯇꯥꯕ꯭ꯔꯣ
ꯑꯣ ꯑꯣ ꯇꯥꯏꯌꯦ ꯇꯥꯏꯌꯦ ꯆꯥꯛ ꯆꯥꯕ ꯂꯣꯏꯔꯕ꯭ꯔꯣ ꯎꯝ ꯇꯥꯏꯌꯦ ꯇꯥꯏꯌꯦ
ꯀꯩ ꯏꯟꯁꯥꯡ ꯆꯥꯒꯦ ꯀꯔꯤ ꯏꯟꯁꯥꯡ ꯆꯥꯒꯦ
ꯑꯩ ꯅꯪꯪꯒꯤꯈꯣꯟꯗꯣ ꯆꯞꯄꯦ ꯑꯩꯉꯣꯟꯗ ꯐꯥꯖꯅ ꯇꯥꯗꯦ
ꯑꯁ
ꯅꯦꯋꯥꯛ ꯑꯁꯤꯗꯤꯕ ꯎꯝ ꯍꯜꯂꯣ ꯃꯩꯁꯨ ꯃꯨꯠꯄꯒꯤꯔ ꯅꯦꯋꯥꯛꯇꯣ ꯍꯦꯟꯅ ꯅꯨꯡꯉꯥꯏꯇ꯭ꯔꯦ ꯍꯧꯖꯤꯛꯁꯦ ꯍꯜꯂꯣ
ꯀꯩ ꯏꯟꯁꯥꯡ ꯆꯥꯒꯦ ꯉꯁꯤꯗꯤ
ꯀꯩꯔꯣ ꯃꯦꯁꯦꯁ ꯊꯥꯕꯁꯨ ꯆꯠꯇ꯭ꯔꯦꯅꯦ ꯄꯦꯜꯂꯕꯅꯤꯗ ꯎꯝ ꯑꯩ ꯑꯩ ꯈꯣꯟꯖꯦꯜ ꯇꯥꯗꯕ꯭ꯔꯣ